ꯑꯗꯣ
ꯇꯥꯏ
ꯇꯥꯏꯌꯦ ꯁꯟꯗꯤ
ꯍꯥꯥ
ꯁꯣꯝꯗꯤ ꯇꯥꯕ꯭ꯔꯣ
ꯇꯥꯖꯔꯤꯌꯦ
ꯎꯝ ꯑꯁ ꯈꯪꯗꯦꯅ ꯇꯧꯔꯤꯁꯦ ꯊꯕꯛ ꯑꯇꯣꯞꯄ ꯑꯣꯏꯅ ꯇꯧꯔꯁꯨꯔꯥ ꯈꯪꯗꯦ ꯄ ꯇꯥꯏꯝ ꯊꯤꯔꯁꯤꯔ ꯈꯪꯗꯦꯗ ꯑꯁ ꯁꯣꯇ ꯆꯠꯄꯟ ꯐꯗꯧ ꯃꯗ ꯑꯁꯤ ꯝ ꯇꯣꯜ ꯇꯟꯗ ꯃꯥ ꯑꯣꯏꯅ
ꯑ ꯅꯪꯒꯤ ꯊꯕꯛꯇꯣ ꯐꯖ ꯐꯖꯅ ꯊꯤꯔꯦ ꯐꯖ ꯐꯖꯅ ꯇꯧꯔꯣ ꯑꯗꯨ ꯇꯧꯔꯒ ꯁꯨꯔꯛꯄꯨꯗꯤ
ꯑꯗꯣ ꯐꯪꯗꯦꯅꯦ ꯅꯪꯗꯤ ꯅꯪꯗꯤ ꯑꯗꯨꯝ ꯂꯩꯔꯒꯦ ꯍꯥꯏꯕꯝ
ꯑ ꯂꯩꯔꯣꯏꯗ ꯉꯍꯥꯛꯇꯪ ꯂꯩꯈꯤꯒꯦ ꯇꯧꯕ ꯑꯩꯁꯨ ꯄꯣꯊꯥꯕ ꯐꯪꯗꯕꯒꯤ ꯍꯟꯗꯛꯇꯤ ꯈꯔ ꯀꯨꯏꯅꯨ ꯄꯣ ꯇꯥꯛꯈꯤꯒꯦ ꯇꯧꯕ
ꯑꯗꯣ ꯑꯁ ꯄꯂꯁ ꯂꯥꯛꯈꯤꯗ꯭ꯔꯣ ꯑꯃꯨꯀꯣ
ꯑꯣ ꯂꯥꯛꯀꯗꯤꯌꯦ
ꯀꯔꯝ ꯀꯥꯟꯗ ꯃꯊꯪ ꯊꯥꯗ ꯂꯥꯛꯀꯦ ꯍꯥꯏꯕ꯭ꯔꯣ
ꯈꯪꯗꯦ ꯃꯊꯪ ꯊꯥ ꯍꯥꯏꯔꯕꯁꯨ ꯍꯣꯏ ꯃꯊꯪ ꯊꯥ ꯑꯣꯏꯕꯨ ꯌꯥꯏ ꯂꯥꯛꯇꯕꯁꯨ ꯌꯥꯏ ꯈꯪꯗꯦ ꯑꯩ ꯍꯧꯖꯤꯛ ꯇꯝꯕ ꯉꯝꯗ꯭ꯔꯤꯌꯦ ꯑꯩꯒꯤꯁꯦ ꯄꯥ ꯌꯥꯝꯃꯟꯗꯅ ꯀꯣꯛ ꯉꯥꯎꯔꯦ
ꯀꯣ ꯌꯥꯝ ꯈꯟꯖꯅꯔ ꯂꯩꯕ ꯃꯥꯅꯀꯣ
ꯀꯨꯝꯕ ꯀꯣꯛꯇꯣ ꯌꯥꯝꯃꯟꯕꯒꯤ ꯀꯔꯤ ꯇꯧꯁꯤꯔꯥꯗꯣ ꯅꯝꯗ꯭ꯔꯕ ꯑꯃ ꯊꯣꯛꯄꯗꯣ ꯉꯝꯗ꯭ꯔꯕ ꯑꯅꯤ ꯑꯍꯨꯝ ꯊꯣꯛꯄꯗꯣ ꯌꯥꯗ꯭ꯔꯦ
ꯌꯥꯗꯝꯕꯅꯤꯀꯣ ꯑꯩꯁꯨ ꯑꯗꯨꯃꯥꯏꯅ ꯇꯧꯔꯝꯃꯅꯤꯀꯣ ꯌꯥꯗꯦ
ꯅꯣꯏꯗꯤ ꯅꯣꯏ ꯂꯩꯐꯝꯗ ꯑꯗꯨꯝ ꯂꯩꯔꯗꯣꯏꯔꯣ ꯑꯇꯣꯞꯄꯗ ꯂꯩꯔꯔꯣꯏꯔꯣ
ꯍꯣꯡꯉꯩꯗ ꯑꯗꯨꯝ ꯂꯩꯗ ꯁꯤꯅ ꯅꯨꯡꯉꯥꯏꯗ ꯍꯣꯡꯃꯥꯟꯗꯅꯦ ꯑꯩ ꯀꯊ
ꯑꯣ ꯅꯪꯗꯣ ꯊꯕꯛ ꯌꯥꯝ ꯐꯩꯅꯦ ꯅꯪꯗꯤ ꯍ ꯗꯣ ꯍꯟꯁꯤ ꯌꯥ ꯌꯥꯏꯌꯦ
ꯀꯥꯏꯗꯦꯉꯗ ꯁꯗ ꯍꯣꯟꯗ ꯋꯥꯕꯅꯦ ꯄꯣꯠ ꯆꯩꯗꯣ ꯃꯇꯦꯡ ꯃꯇꯦꯡ ꯄꯥꯡꯅꯃꯤꯟꯅꯗꯦ ꯁꯥꯏꯗꯗꯅ ꯂꯣꯏꯅ ꯑꯃꯨꯛ ꯁꯤꯠꯇꯣꯛꯄ ꯑꯃ ꯑꯃ ꯇꯧꯕ ꯑꯗꯨꯝ ꯇꯧꯕꯅꯤꯅ ꯑꯁ ꯑꯩꯗꯤ ꯄꯦꯂꯕ ꯅꯤꯀꯣ
ꯑꯣ ꯑꯗꯨꯃꯥꯏꯅ ꯍꯣꯏ ꯅꯣꯏꯗꯤ ꯒꯥꯔꯤ ꯂꯩꯕꯅꯤꯅ ꯑꯃꯨꯛ ꯈꯔ ꯅꯨꯡꯉꯥꯏꯔꯝꯅꯤ ꯑꯩꯈꯣꯏꯗꯤ ꯃꯤ ꯑꯇꯣꯞꯄꯗ ꯑꯃꯨꯛ ꯍꯥꯏꯅꯔ ꯑꯇꯣꯞꯄꯗ ꯑꯃꯨꯛ ꯇꯧ ꯇꯧꯅꯤꯅꯀꯣ ꯍꯣꯡꯗꯣꯛ ꯍꯣꯡꯖꯤꯟꯁꯨ ꯈꯔ ꯋꯥꯏꯑꯦꯕ
ꯃꯥꯅꯦ ꯍꯣꯡꯉꯅꯨꯗ ꯍꯥꯏꯗꯤꯀꯣ ꯋꯥꯕ ꯃꯇꯝꯁꯨ ꯃꯥꯡꯉꯦꯕ
ꯑ ꯑꯗꯨꯗꯥ ꯍꯔ ꯑꯣꯏꯌꯦ ꯑꯗꯨꯗ ꯑꯗꯨ ꯃꯅꯥꯏ ꯂꯅꯤ
ꯈꯜꯂꯦ ꯑꯗꯣ ꯈꯪꯗꯦ ꯃꯇꯝꯅ ꯌꯥꯔꯛꯇ꯭ꯔꯗꯤ
ꯍꯥꯟꯅ ꯂꯩꯕ ꯃꯐꯝꯗ ꯍꯣꯡꯒꯅꯤ ꯍꯥꯏꯕꯒꯨꯝ ꯇꯥꯕꯒꯨꯝ ꯇꯧꯕ
ꯑꯣ ꯒ
ꯃꯤ ꯂꯩꯈ꯭ꯔꯦ ꯑꯃꯣꯛ ꯊꯨꯋꯦꯅ
ꯊꯨꯕꯦꯀꯣ ꯊꯨꯕꯅ ꯑꯁꯦ ꯋꯥꯜꯗꯦꯀꯣ ꯌꯥꯝ ꯊꯨꯕꯅꯤ
ꯍꯧꯖꯤꯛ ꯀꯥꯟꯇꯤꯀꯣ
ꯎꯝ ꯃꯤꯁꯨ ꯌꯥꯝ ꯊꯤꯅꯔꯝꯅꯦꯕ
ꯍꯣꯏ
ꯑꯗꯨꯒꯤꯀꯣ
ꯑꯅꯧꯕ ꯍꯧꯔꯕꯅꯤꯅꯀꯣ ꯀ꯭ꯂꯥꯁ ꯀꯩꯀꯥꯁꯨ
ꯑꯥꯝ
ꯂꯤꯩꯁꯥꯡ ꯀꯩꯀꯥꯁꯨ ꯑꯗꯨꯒꯤ ꯂꯣꯏꯅ
ꯜꯦ ꯑꯇꯥꯗꯒꯤ
ꯀꯩꯅꯣ ꯇꯧꯔꯛꯀꯅꯤ
ꯈꯪꯗꯦꯗꯣ ꯑꯗ ꯍꯥꯏꯕ ꯋꯥꯅꯤ ꯎꯝ ꯃꯣꯏꯗꯤ ꯑꯩꯈꯣꯏꯗꯣ ꯂꯩꯍꯟꯕꯗꯣ ꯄꯥꯝꯗꯤ ꯄꯥꯝꯕꯅꯦꯕꯀꯣ ꯃꯣꯏ ꯅꯥꯏ ꯃꯣꯏꯒꯤ ꯌꯨꯝꯒꯤ ꯏꯃꯨꯡꯒꯤ ꯃꯤ ꯑꯣꯏꯕꯒꯤ ꯎꯄꯥꯏꯂꯩꯇꯕꯅꯤꯅꯦ
ꯑꯥ
ꯑꯁ ꯑꯩꯗꯣꯪ ꯑꯗꯣ ꯑꯩꯈꯣꯏꯗꯣ ꯀꯥꯏꯁꯤꯔꯥ ꯆꯠꯄꯒꯤ ꯃꯇꯥꯡꯗꯁꯨ ꯍꯥꯏꯐꯦꯠ ꯋꯥꯔꯤ ꯁꯥꯟꯅꯔꯗꯤ ꯐꯒꯗꯕꯅꯤꯀꯣ
ꯍꯣꯏ
ꯍꯣꯔꯦꯟ ꯆꯅꯁꯤꯅ
ꯍꯣꯔꯦꯟ ꯁꯥꯟꯅꯁꯦ ꯍꯣꯏ ꯑꯩꯗꯤ ꯀꯣꯏꯌꯦ ꯌꯥꯝꯅ
ꯍꯣꯏ ꯅꯪꯗꯤ ꯀꯗꯥꯏ ꯀꯗꯥꯥꯏꯅ ꯑꯗꯨꯝ ꯆꯥꯂꯕꯅꯤꯅ ꯅꯪꯗꯤ
ꯑꯗꯣ ꯁꯇꯔꯗꯦꯗꯁꯨ ꯆꯠꯅꯤꯡꯉꯥꯏ ꯍꯥꯏꯔ ꯂꯩ ꯑꯃꯃꯣ
ꯂꯣꯏꯔꯦ ꯅꯪꯗꯤ ꯄꯩꯁꯥ ꯌꯥꯝ ꯄꯥꯏꯅ
ꯑꯁ ꯄꯥꯏꯕꯩ ꯅꯠꯇꯦ ꯌꯥꯗꯕꯩ ꯑꯩꯗꯤ ꯍꯟꯗꯛ ꯖꯤꯛꯇꯤ ꯄꯥꯏꯗ꯭ꯔꯦ ꯄꯩꯁꯥ ꯄꯨꯔꯩꯇ꯭ꯔꯦ ꯍꯥꯏꯅꯁꯨ ꯑꯗꯨꯝ ꯂꯥꯛꯑꯣ ꯑꯗꯨꯝ ꯂꯥꯛꯑꯣ ꯇꯧꯔ ꯂꯩꯌꯦ ꯏꯃꯥꯟꯅꯕꯤ ꯈꯣꯏꯗꯣ ꯑꯗꯨꯒꯤ ꯑꯩꯀꯣ ꯍꯟꯗꯛ ꯍꯟꯗꯛ ꯆꯍꯤꯍꯤ ꯌꯦ ꯃꯁꯤꯡ ꯊꯤꯕ ꯉꯝꯗꯦ ꯆꯠꯄꯒꯤ
ꯑꯁ ꯐꯁꯅ ꯆꯂꯅ ꯂ ꯂꯩꯒꯦꯀꯣ
ꯍꯥꯥ
ꯑꯗꯨꯅꯥ ꯆꯥꯠ
ꯑꯗꯨꯏꯅꯦ ꯑꯩꯉꯣꯟꯗꯨꯀꯣ ꯑꯃ ꯋꯥ ꯏꯃꯅꯕ ꯑꯩꯈꯣꯏ ꯏꯃꯥꯟꯅꯕꯤꯈꯣꯏ ꯍꯥꯏ ꯑꯗꯨꯝ ꯍꯥꯏꯌꯦ ꯑꯩꯉꯣꯟꯗ ꯅꯪ ꯆꯠꯇꯕ ꯃꯐꯝ ꯂꯩꯔꯝꯃ ꯃꯔꯣꯏ ꯍꯥꯏꯌꯦꯦ ꯑꯗꯨꯝ ꯂꯣꯏ ꯆꯠꯂꯝꯕꯅꯤ ꯍꯥꯏꯑꯦ
ꯑꯁꯦꯡꯕ ꯅꯪꯗꯤ ꯌꯨꯝꯗ ꯁꯨꯝ ꯂꯩꯇ꯭ꯔꯥꯃ ꯑꯗꯨꯝ ꯇꯂꯦ
ꯑꯩ ꯍꯟꯗꯛꯁꯨ ꯇꯨꯃꯤꯟꯅ ꯂꯩꯇꯦꯅ
ꯑꯗ ꯑꯩꯈꯣꯏꯗꯣ ꯀꯩꯅꯣ ꯇꯧꯁꯦ ꯏꯁꯤꯡ ꯁꯥꯟꯅꯕꯒꯨꯝꯕꯁꯨ ꯆꯠꯁꯦꯅꯣ
ꯑꯗꯨꯁꯨꯌꯥꯏꯌꯦ ꯀꯥꯏꯗ ꯑ
ꯑꯩꯈꯣꯏ ꯑꯩꯈꯣꯏꯗ ꯁꯨꯡꯆꯥ ꯆꯠꯇ꯭ꯔꯦꯀꯣ ꯀꯨꯏꯔꯦꯀꯣ ꯄꯨꯟꯕ
ꯍꯣꯏ ꯄꯨꯟ ꯑꯃ ꯀꯨꯏꯔꯦ ꯍꯟꯗꯛ ꯍꯟꯗꯛ ꯆꯍꯤꯒꯤ ꯄꯨꯟ ꯇꯝꯈꯤꯔꯣꯏꯌꯦ ꯍꯟꯗꯛ ꯆꯍꯤꯒꯤꯀꯣ ꯑꯟꯛ ꯇ ꯍꯤꯒꯤ ꯇ ꯍ ꯑꯅ
ꯐ ꯑꯅꯧꯕ ꯂꯥꯛꯄꯒꯤꯁꯨ ꯆꯠꯇꯦ ꯑꯩꯈꯣꯏꯗ ꯆꯠꯇꯦ
ꯍꯟꯗꯛꯇꯣ ꯑꯩꯈꯣꯏꯗꯣ ꯌꯥꯝ ꯒ꯭ꯌꯥꯟ ꯇꯥꯔꯦ
ꯑꯁ ꯂꯣꯏꯔꯦ ꯃꯁꯥ ꯃꯁꯥꯒꯤ ꯊꯕꯛꯇꯨꯅ ꯆꯤꯟꯕꯒꯤꯀꯣ ꯁꯨꯡꯊꯦꯡꯕꯨ ꯊꯦꯡꯅꯗꯦꯀꯣ ꯑꯈꯣꯏꯁꯦ
ꯍꯣꯏ ꯍꯣꯏ ꯄꯩꯁꯥ ꯇꯥꯟꯕꯒꯤ ꯀꯣꯏꯆꯠ ꯆꯠꯂꯕ ꯀꯣꯏꯇꯧ ꯇꯧꯔ ꯂꯩꯔꯕ ꯑꯗꯨꯒꯤ
ꯑꯗꯣ ꯍꯟꯗꯛꯇꯤ ꯏꯁꯤꯡ ꯁꯥꯟꯅꯕꯁꯨ ꯆꯠꯄ ꯌꯥꯏꯌꯦ ꯆꯠꯁꯦꯅ ꯅꯪꯁꯨ ꯐꯨꯔꯤ ꯎꯪ ꯑꯗꯨꯝ ꯂꯩꯕꯅꯦ ꯑꯩꯁꯨ ꯑꯗꯨꯝ ꯁꯨꯇꯤꯗ ꯂꯧꯕ ꯌꯥꯕꯅꯤꯅ ꯑꯗꯨꯝ ꯂꯧꯒꯦ
ꯍꯣꯏ ꯌꯥꯏꯌꯦ ꯄ꯭ꯂꯥꯟ ꯇꯧꯁꯦ
ꯅꯠꯇꯗꯤ ꯀꯗꯥꯏꯗꯒꯤ ꯑ ꯍꯥꯏꯕꯗꯤ ꯄꯨꯟꯃꯟꯗꯕꯒꯤ
ꯎꯝꯉꯥ
ꯑꯗꯕꯨ ꯐꯥꯎꯈꯔꯅꯦꯕ
ꯍꯥꯏꯕꯗꯤ ꯍꯣꯏ ꯃꯔꯛ ꯃꯔꯛꯇꯗꯤ ꯁ ꯑꯅꯤ ꯑꯍꯨꯝ ꯔꯛ ꯑꯗꯨꯒꯨꯝꯕ ꯄꯨꯃꯗꯤ ꯀꯥꯏꯗꯦꯅ
ꯑꯗꯨꯅꯦ ꯌꯦꯡꯉꯣ ꯊꯥ ꯀꯌꯥ ꯁꯨꯔꯦ ꯌꯦꯡꯉꯣ ꯊꯥ ꯃꯔꯤ ꯃꯉꯥ ꯁꯨꯔꯦ ꯁꯨꯡꯄꯨꯟ ꯄꯨꯟꯗ
ꯑꯍꯥ ꯍꯥ ꯍꯥ ꯑꯗꯨꯅꯦ ꯍꯟꯗꯛ ꯆꯨ ꯑꯥ ꯌꯧ ꯊꯥ ꯇꯔꯨꯛ ꯇꯔꯦꯠ ꯁꯨꯔꯛꯑꯦ ꯍꯧꯖꯤꯛꯁꯨ ꯊꯥ ꯇꯔꯦꯠ ꯁꯨꯔꯛꯑꯦ ꯑꯗꯨ ꯂꯤꯌꯦꯡꯉꯣ ꯑꯁ
ꯑꯗꯣ ꯏꯁꯤꯡ ꯁꯥꯟꯅꯕ ꯆꯠꯇ꯭ꯔꯁꯨ ꯀꯩꯅꯣꯒꯨꯝꯕ ꯆꯠꯄꯁꯨ ꯌꯥꯏꯌꯦ ꯀꯩ ꯍꯥꯏꯅꯤ ꯄꯤꯛ ꯄꯤꯛꯅꯦ ꯃꯆꯥꯒꯨꯝꯕ ꯒꯨꯝꯕ ꯇꯧꯕꯁꯨ ꯌꯥꯏ
ꯍꯣꯏ ꯍꯣꯏ ꯑꯗꯨꯃꯥꯏ ꯆꯠꯁꯦ
ꯒꯤ ꯒꯥꯔꯗꯦꯟ ꯐꯥꯝ ꯂꯩ ꯑꯗꯨꯗ ꯑꯦꯄꯜ ꯐꯥꯔꯝ ꯍꯥꯏꯕ꯭ꯔꯥ ꯑꯗꯨ ꯌꯥꯝ ꯆꯠꯅꯩꯅ
ꯑꯥ
ꯑꯗꯨꯗꯨꯁꯨ ꯆꯠꯄ ꯌꯥꯏꯌꯦꯅ
ꯑꯆꯥꯄꯣꯠ ꯀꯨꯝꯕ ꯆꯥꯕ ꯃꯐꯝꯗꯤ ꯆꯠꯂꯣꯏꯁꯤꯀꯣ ꯑꯗ ꯑꯗꯨꯝ ꯎꯝ ꯈꯔ ꯖꯒꯥ ꯈꯔ ꯅꯨꯡꯉꯥꯏꯕꯝ ꯂꯩꯗꯅ ꯃꯐꯝ ꯈꯔ ꯅꯨꯡꯉꯥꯏꯕ ꯏꯪ ꯆꯤ ꯁꯦꯁ
ꯍꯣꯏ ꯍꯣꯏ ꯑꯗꯨꯒꯨꯝꯕ ꯗꯨꯖ ꯆꯠꯁꯦ ꯍꯥꯏꯕ ꯑꯗꯨꯒꯨꯝꯕꯗꯨ ꯆꯠꯁꯦꯕ ꯎꯝ
ꯑꯗꯨꯅ ꯅꯨꯡꯉꯥꯏꯗꯣꯏꯅꯦꯕ
ꯑꯥ ꯑꯈꯣꯏꯒꯤ ꯄꯩꯁ
ꯆꯠꯄꯗꯨꯁꯨ ꯅꯨꯡꯉꯥꯏꯗꯦꯅꯀꯣ
ꯑꯥ ꯑꯗꯣ ꯑꯈꯣꯏꯒꯤ ꯄꯩꯁꯥꯗꯣ ꯄꯤꯈ꯭ꯔꯕꯣ
ꯂꯩꯌꯦ ꯄꯤꯗ꯭ꯔꯤꯌꯦ ꯂꯧꯕ ꯂꯥꯛꯀꯦ ꯍꯥꯏꯕꯅꯦ ꯑꯗꯣ ꯈꯪꯗꯦ ꯎꯝ ꯑꯃꯨꯛꯀ ꯍꯥꯏꯔꯛꯀꯦ ꯗꯃ ꯁꯤꯗ ꯂꯩꯇꯦꯕ
ꯑꯥ
ꯑꯥ ꯈꯨꯟꯗ ꯂꯩꯕꯅꯦꯕ
ꯑꯥ ꯑꯗꯨ ꯀꯩꯅꯣ ꯅꯨꯄꯤ ꯑꯅꯤꯗꯣ ꯑꯗꯨꯁꯨ ꯄꯩꯁꯥ ꯄꯤꯔꯛꯑꯗꯤ ꯐꯗꯣꯏꯅꯤꯀꯣ
ꯍꯣꯏ ꯄꯤꯔꯛꯑꯗꯤ ꯈꯔ ꯌꯥꯝꯗꯣꯏꯅꯦ ꯌꯥꯝꯅ ꯄꯤꯊꯣꯔꯤꯈꯩ ꯑꯈꯣꯏꯒꯤ ꯐꯟ ꯀꯥꯟꯅ ꯅꯤꯡꯉꯥꯏꯅꯦꯕ ꯄꯤꯊꯣꯛꯂꯛꯇꯕ ꯁꯤꯗꯅꯦ ꯑꯩꯁꯦ ꯀꯩ ꯍꯥꯏꯗꯣꯏꯅꯣ ꯑꯩꯅ ꯄꯥꯏ ꯍꯥꯏꯕ ꯋꯥꯅꯦ ꯋꯥ ꯀꯟꯅꯁꯨ ꯉꯥꯡꯕ ꯌꯥꯗꯦ
ꯅꯨꯄꯤ ꯑꯃꯕꯨꯗꯤ ꯄꯤꯕ ꯌꯥꯔꯦ ꯀꯩꯅꯣ
ꯑꯗꯣ ꯃꯥ ꯃꯁꯥꯅ ꯄꯤꯔꯛꯇꯕꯗꯨꯕꯨ ꯑꯩ ꯀꯩ ꯍꯥꯏꯅꯤ
ꯑꯗꯨꯗꯤ ꯗꯨꯃꯥꯏꯅ ꯑꯣꯏꯌꯦ ꯈꯪꯗꯦ ꯃꯥ
ꯈꯪꯗꯦ ꯃꯥꯁꯨ ꯒꯌ꯭ꯥꯟ ꯇꯥꯗꯤꯀꯣ
ꯍꯥꯏꯕꯗꯤ ꯃꯣꯏꯗꯣ ꯂꯥꯏꯔꯤꯛ ꯇꯝꯕꯁꯨ ꯅꯠꯇꯦ ꯄꯩꯁꯥ ꯇꯥꯔꯤꯅꯦ ꯅꯠꯇ꯭ꯔꯥ
ꯃꯥꯡ
ꯑ ꯑꯗꯣ ꯅꯨꯄꯤ ꯑꯃ ꯃꯄꯥꯟꯗ ꯂꯩꯕꯗꯨꯗꯤ ꯑꯩꯁꯨ ꯋꯥꯔꯤ ꯁꯥꯟꯅꯕꯤꯗ꯭ꯔꯦ ꯏ ꯁꯥꯟꯅ ꯍꯥꯏꯔꯗꯤ ꯄꯩꯁꯥ ꯈꯔ ꯅꯨꯡꯉꯥꯏꯔꯗꯤ ꯊꯥꯔꯛꯑꯣꯅ ꯍꯥꯏꯒꯦ ꯇꯧꯕꯅꯦꯕ ꯋꯥꯔꯤ ꯁꯥꯟꯅꯗ꯭ꯔꯕꯅꯤꯅ ꯑꯩ ꯍꯣꯔꯦꯟ ꯍꯥꯏꯗꯤ ꯍꯥꯏꯒꯦ
ꯍꯣꯏ ꯑꯩꯁꯦ ꯁꯨꯝ ꯐ ꯍꯣꯠꯅꯗ꯭ꯔꯦ ꯃꯤꯁꯦ ꯁꯥ ꯊꯥꯁꯨ ꯊꯥꯗꯣꯏꯗ ꯃꯥꯅ ꯇꯤ ꯅꯝꯗꯧ ꯃꯥꯂ
ꯑꯣ ꯃꯥꯗꯣ ꯊꯕꯛꯇꯤ ꯈꯔ ꯋꯥꯏꯗꯤ ꯍꯥꯏ ꯍꯥꯏꯕꯅꯦ
ꯑꯍꯥꯟꯕ ꯑꯣꯏꯕꯒꯤ ꯌꯥꯕ
ꯑꯗꯨꯒꯤꯔꯥ ꯈꯪꯗꯦ ꯊꯕꯛꯇꯤ ꯋꯥꯏꯑꯦ ꯍꯥꯏꯌꯦ ꯑꯁ ꯍꯧꯖꯤꯛ ꯍꯥꯏꯈꯤꯔꯣꯗ ꯃꯥ ꯊꯕꯛ ꯇꯧꯕꯗꯣ ꯀꯨꯏꯔꯝ ꯑꯪ ꯈꯔ ꯂꯩꯔꯒ ꯍꯥꯏꯒꯦ ꯍꯥꯏꯕꯗꯤ ꯃꯥ ꯊꯕꯛ ꯇꯧꯕꯗꯣ ꯑ ꯊꯕꯛ ꯇꯧꯕꯗꯣ ꯀꯨꯏꯗ꯭ꯔꯤꯕ ꯃꯥꯗꯣ ꯑꯗꯨꯒꯤ ꯊꯕꯛ ꯍꯥꯏꯕꯗꯤ ꯀꯨꯏꯔꯦ ꯊꯥ ꯑꯃ ꯑꯅꯤꯒꯨꯝꯕ ꯌꯦꯡꯕꯤꯈ꯭ꯔꯁꯦ
ꯑꯣ ꯌꯦꯡꯉꯁꯤ ꯑꯗꯨꯃꯥꯏꯅ ꯍꯦꯛꯇ ꯆꯪꯉꯒ ꯍꯦꯛꯇ ꯅꯤꯕꯁꯨ ꯐꯠꯇꯦꯅꯀꯣ ꯂꯩꯔꯝꯒꯅꯤ ꯂꯩꯔꯝꯃꯣꯏꯁꯨ ꯈꯪꯗꯅ
ꯑꯣ ꯄꯪꯍꯥꯏ ꯍꯥꯏꯕꯗꯣ ꯃꯤ ꯍꯥꯏꯕ ꯌꯥꯅꯤꯅ ꯄꯪꯍꯥꯏ ꯍꯥꯏꯕꯗꯨ ꯁꯤ ꯅꯨꯡꯉꯥꯏꯇꯦꯗꯅ
ꯑ ꯍꯣꯏ ꯑꯗꯣ ꯑꯃ ꯅꯨꯄꯤꯗꯨꯗꯤ ꯄꯤꯕ ꯌꯥꯔꯕꯅꯤꯀꯣ ꯑꯩ ꯅꯍꯥꯟꯃꯨꯛ ꯍꯥꯏꯕꯗꯨꯅꯦ ꯃꯥꯅ ꯑꯗꯨ ꯇꯧꯋꯦ ꯑꯗꯥ ꯇꯧꯋꯦꯅ ꯍꯥꯏꯕꯗꯨꯗ ꯑꯁ ꯍꯥꯏ ꯀꯥꯟꯅꯔꯗ ꯁꯤ ꯅꯨꯄꯤꯁꯦ ꯃꯁꯥ ꯃꯊꯟꯇ ꯒ꯭ꯌꯥꯟ ꯇꯥꯔ ꯄꯤꯔꯛꯁꯅꯤꯅ ꯑꯗꯨꯝ ꯂꯩꯔꯕꯅꯤ ꯑꯩꯗꯣ ꯍꯥꯏꯅꯤꯡꯗ꯭ꯔꯕꯅꯦ ꯍꯧꯖꯤꯛꯅꯦ ꯐꯖꯅ ꯄꯤꯔꯤꯁꯦ ꯑꯩꯈꯣꯏ ꯃꯔꯤ ꯈꯛꯇꯅꯦꯕ
ꯑꯥ
ꯃꯇꯝ ꯆꯥꯅ ꯆꯥꯅ ꯄꯤꯕꯗꯣ
ꯈꯪꯗꯦ ꯅꯨꯄꯤ ꯑꯃꯗꯨꯁꯨ ꯀꯣ ꯃꯥ ꯊꯕꯛ ꯍꯧꯖꯤꯛ ꯇꯧꯔꯤ ꯍꯥꯏꯕ ꯑꯗꯨ ꯃꯥ ꯀꯣꯜ ꯇꯧꯔꯒꯦ ꯍꯣꯔꯦꯟ ꯍꯥꯏꯕꯅꯦ ꯋꯥꯔꯤ ꯁꯥꯟꯅꯁꯦ ꯍꯥꯏꯕꯤꯕ ꯃꯥꯁꯨ ꯍꯟꯗꯛ ꯄꯩꯁꯥ ꯂꯩꯇ꯭ꯔꯦ ꯍꯥꯏꯕꯒꯨꯝ ꯇꯧꯔꯤꯅꯦ
ꯈꯪꯗꯦ ꯑꯗꯨꯗꯤ
ꯄꯩꯁꯥ ꯂꯩꯇ꯭ꯔꯦ ꯍꯟꯗꯛꯇꯤ ꯈꯔ ꯋꯥꯔꯦ ꯍꯥꯏꯌꯦ
ꯑ ꯑꯣꯏꯅ ꯄꯩꯁꯥ ꯋꯥꯠꯄꯒꯤꯁꯨ ꯑꯣꯏꯔꯝꯝꯕꯅꯤ ꯑꯩꯅ ꯑꯩꯗ ꯄꯪꯊꯧꯗ ꯊꯧꯕꯁꯨ ꯇꯜꯂꯕ ꯑꯗꯨꯗꯒꯤ ꯇꯨꯃꯤꯟꯅ ꯂꯩꯔꯕꯅꯤꯅ ꯑꯩꯅ ꯒ꯭ꯔꯨꯞꯇ ꯑꯃꯃꯨꯛ ꯍꯥꯏꯕꯗꯨꯅ ꯂꯣꯏꯔꯦ
ꯑꯩꯁꯨ ꯅꯍꯥꯟ ꯊꯥꯒꯤꯗꯣ ꯄꯤꯗ꯭ꯔꯤꯕ ꯃꯥꯜꯂꯦꯅꯦ
ꯄꯤꯗꯦ
ꯑꯣ ꯅꯍꯥꯟꯒꯤꯗꯣ ꯑꯩ ꯑꯣ ꯑꯃꯈꯛꯇꯅꯤꯀꯣ ꯊꯥ ꯑꯃꯈꯛꯇꯅꯤꯀꯣ ꯄꯤꯗꯕ ꯑꯣ ꯍꯟꯗꯛ ꯊꯥꯔꯒꯦ ꯄꯨꯂ ꯄꯤꯔꯒꯦ
ꯑꯃ ꯅꯨꯄꯤꯗꯣ ꯑꯁꯤ ꯀꯩꯅꯣꯗ ꯂꯩꯕꯗꯣ ꯑꯣ ꯀꯩ ꯍꯥꯏꯕ ꯃꯄꯥꯟꯗ ꯂꯩꯕ ꯅꯠꯇꯕ ꯑꯃꯁꯤꯗ
ꯑ ꯑ ꯑ ꯈꯉꯦ ꯈꯉꯦ
ꯁꯤꯟꯗꯣꯏ ꯁꯤꯟꯗꯣꯏꯁꯨ ꯌꯥꯎꯔꯒ ꯄꯨꯂꯞ ꯄꯤꯈ꯭ꯔꯕꯅꯦ
ꯋꯥꯎ ꯋꯥꯎ ꯌꯥꯝꯅꯌꯦꯀꯣ ꯃꯤꯗꯤ
ꯑꯗꯨꯝ ꯍꯥꯏꯗꯤ ꯂꯩꯔꯤꯀꯥꯟꯗ ꯈꯖꯤꯛ ꯈꯖꯤꯛ ꯇꯧꯔ ꯄꯤꯕꯅꯣ ꯍꯦꯟꯅ ꯐꯝꯅꯦ ꯄꯨꯂꯞ ꯄꯨꯞ ꯐꯤꯕꯗ
ꯑꯗꯨ ꯑꯗꯣ ꯑꯩꯁꯨ ꯎꯝ ꯌꯥꯔꯤꯕ ꯃꯈꯩꯗꯤ ꯅꯍꯥꯟꯒꯤ ꯊꯥ ꯑꯗꯣ ꯂꯩꯔꯗꯤ ꯄꯤ ꯄꯤꯒꯦꯅꯦꯅ ꯈꯟꯕꯅꯦꯕ ꯄꯤꯊꯣꯛꯇ꯭ꯔꯤꯉꯩꯗꯒꯤ ꯑꯃꯨꯛ ꯀꯣꯏꯕ ꯆꯠꯄꯗꯒꯤ ꯁꯤꯖꯤꯟꯅꯈ꯭ꯔꯕ
ꯑ ꯅꯪꯗꯤ ꯆꯠꯄꯗ ꯆꯠꯄꯗ
ꯆꯠꯄꯁꯨꯀꯣ ꯐꯤꯅꯗꯦ ꯄꯩꯁꯥꯅꯦ ꯄꯩꯁꯥꯅꯦ ꯑꯗꯨꯒꯤꯅꯦ ꯑꯩꯁꯦꯗ꯭ꯣꯏꯗ ꯑꯩꯗꯤꯀꯣ ꯄꯩꯁꯥ ꯄꯥꯏꯗ꯭ꯔꯗꯤ ꯌꯥꯗꯣꯏꯅꯦꯍꯦ ꯀꯣꯏꯕ ꯆꯠꯄ ꯂꯥꯡꯕ ꯑꯁꯤꯁꯦ ꯌꯥꯝ ꯈꯔ ꯄꯥꯝꯖꯩꯌꯦ
ꯎ ꯃꯥꯂꯕ ꯄꯥꯝꯕ ꯃꯥꯂꯕ
ꯑꯗꯨꯒꯤ ꯄꯩꯁꯥ
ꯆꯥꯅꯤꯡꯉꯁꯨꯀꯣ ꯑꯁꯤꯗ ꯂꯩꯕ ꯏꯃꯥꯟꯅꯕꯤ ꯈꯔꯁꯦ ꯌꯥ ꯆꯠꯄ ꯂꯥꯡꯕ ꯈꯣꯠꯄ ꯈꯣꯠꯄ ꯂꯩꯗꯅ ꯃꯥꯟꯅꯗꯕ ꯃꯣꯏꯒꯤ ꯈꯨꯂꯥꯡꯗꯒ ꯑꯩꯈꯣꯏ ꯈꯨꯂꯥꯡꯁꯤꯒ ꯃꯥꯟꯅꯗꯦꯕ
ꯑ ꯑꯗꯨꯒꯨꯝꯕ ꯆꯠꯄ ꯈꯣꯠꯄ ꯅꯨꯡꯉꯥꯏꯕ ꯈꯣꯏꯒ ꯄꯨꯟꯕꯗꯣ ꯑꯗꯨꯁꯨ ꯅꯨꯡꯉꯥꯏꯕꯅꯦꯕ ꯋꯥꯍꯒꯤ ꯋꯥ ꯄꯥꯟ ꯊꯣꯛꯣꯛꯇꯕꯈꯣꯏ ꯑꯁ ꯍꯥꯏꯕꯗꯨ ꯇꯜꯂꯦꯕ
ꯆꯠꯅꯤꯡꯗꯕꯒꯨꯝꯕ
ꯍꯣꯏ ꯑꯩꯈꯣꯏꯅ ꯀꯩꯅꯣ ꯍꯥꯏꯗ ꯑꯗꯨꯝ